ꯇꯥꯕ꯭ꯔꯣ
ꯑꯣ ꯇꯥꯏꯌꯦ ꯇꯥꯏꯌꯦ
ꯎꯝ ꯑꯁꯨ ꯇꯥꯔꯦ ꯅꯨꯃꯤꯗꯥꯡ ꯋꯥꯏꯔꯝ ꯌꯧꯁꯠꯂ ꯐꯖꯅꯅꯦ ꯑꯩꯖꯦ ꯑ ꯌꯨꯝꯒꯤ ꯊꯕꯛ ꯈꯔ ꯂꯣꯏꯁꯟꯒꯦꯅ ꯇꯧꯔꯝꯕꯅꯤꯗ
ꯎꯝ ꯀꯩ ꯀꯩ ꯊꯥꯕꯣꯣ ꯁꯤꯟꯖꯦꯅꯍꯁꯦ
ꯀꯩꯅꯣꯁꯨ ꯎ ꯅꯨꯃꯤꯗꯥꯡ ꯋꯥꯏꯔꯝ ꯌꯁꯜꯂꯛꯄꯒꯤ ꯋꯥꯏ ꯁꯤꯖꯟꯕ ꯈꯣꯠꯆ ꯑꯗꯒꯤ ꯑꯗꯨ ꯇꯧꯔꯅꯤ ꯑꯗꯨ ꯂꯣꯏꯔ ꯑꯗꯨ ꯀꯥꯟ ꯇ ꯋꯥꯅꯤ ꯑꯗꯩꯗꯤ ꯐꯤ ꯁꯥꯕ꯭ꯔꯥ ꯀꯩꯅꯣꯝꯃ ꯇꯧꯔꯅꯤ ꯑꯗꯨꯒ ꯆꯥꯔꯅꯤ ꯑꯗꯨꯒ ꯆꯥꯛ ꯆꯥꯕ ꯇꯣꯛꯑꯒ ꯇꯨꯝꯃꯅꯤ
ꯑ ꯊꯕꯛ ꯌꯥꯝꯈꯤꯅꯦ ꯑꯗꯨꯗꯤ ꯅꯨꯃꯤꯗꯥꯡ ꯋꯥꯏ ꯂ ꯌꯧꯔꯛꯄꯗ ꯅꯪ ꯇꯧꯛꯇꯣꯏꯁꯦ
ꯎꯝ
ꯀꯩꯅꯣ ꯇꯧꯋꯦ ꯑꯩꯁꯨ ꯅꯨꯗꯥꯋꯥꯏ ꯌꯧꯔꯛꯄꯒꯤ ꯊꯕꯛ ꯌꯥꯝ ꯂꯩ ꯀ ꯁꯤ ꯋꯥꯔꯤꯁꯦ ꯀꯩꯅꯣ ꯇꯧꯗꯣꯏꯅꯦ ꯑꯩꯈꯣꯏꯒꯤꯅꯦ ꯕꯣꯔꯗꯤꯡꯗꯣ ꯑꯉꯥꯡ ꯂ ꯆꯠꯅꯈ꯭ꯔꯦꯕ ꯀꯩꯅꯅ ꯁꯇ ꯊꯥꯕꯒꯤ ꯑꯗꯨꯗꯨꯒꯤ ꯑꯩꯈꯣꯏꯁꯦ ꯀꯩꯅꯣ ꯇꯧꯋꯤ ꯑꯩꯒ ꯏꯅꯥꯎꯄꯥꯒ ꯂꯩꯍꯧꯔꯤ ꯕꯣꯔꯗꯤꯡꯗ ꯑꯩꯈꯣꯏ ꯃꯃꯥ ꯕꯥꯍꯣꯏꯗ ꯌꯨꯝꯗ ꯆꯠꯈꯤꯕ ꯑꯗꯨꯗꯨꯅ ꯕꯣꯔꯗꯤꯡꯗ ꯁꯪꯍꯧꯕꯒꯤꯅ ꯋꯥꯔꯗꯦꯟ ꯑꯣꯏ ꯑꯣꯏꯔ ꯂꯩꯍꯧꯔꯤꯌꯦ ꯏꯕꯥꯅꯤꯅ ꯌꯨꯝ ꯁꯪꯕꯒꯤ ꯀꯩꯅꯣꯄꯥꯂꯤ ꯇꯥꯏꯑꯦꯅ ꯀꯌꯥꯒ ꯑꯣꯏꯒ ꯑꯗꯨꯗ ꯉꯁꯥꯏꯗꯒꯤ ꯑꯌꯨꯛ ꯆꯥꯛ ꯆꯥ ꯇꯣꯛꯑ ꯃꯇꯨꯡ ꯅꯨꯡꯊꯤꯟꯗꯣ ꯈꯪꯗꯦ ꯇꯥ ꯇꯥ ꯂꯩꯔꯨꯕꯅꯤ ꯑꯗꯣ ꯍꯧꯖꯤꯛꯪ ꯅꯨꯃꯤꯗꯥꯡ ꯋꯥꯏꯔꯝ ꯌꯧꯔꯛꯄꯒꯤ ꯐꯃꯨꯡꯗꯗꯤ ꯂꯩꯅꯔꯤ ꯍꯧꯖꯤꯛ ꯉꯥꯛꯇꯪ ꯂꯩꯔꯒ ꯀꯨꯝꯃꯅꯤ ꯆꯥꯛ ꯊꯣꯡꯕ ꯈꯣꯠꯄ ꯇꯧꯅꯔꯅꯤ ꯂꯩꯕꯁꯦ ꯅꯨꯄꯤ ꯉꯥꯛꯇ ꯂꯩꯕ ꯑꯣꯏꯔꯗꯤ ꯑꯃꯨꯛ ꯍꯥꯏꯗꯤ ꯐꯕ ꯑꯗꯩ ꯃꯃꯥ ꯌꯥꯎꯕ꯭ꯔꯥ ꯏꯆꯟꯅꯨꯄꯤꯒꯨꯝꯕ ꯑꯃ ꯌꯥꯎꯕ꯭ꯔꯥꯅ ꯉꯥꯛꯇ ꯑꯗꯨꯝ ꯐꯕ ꯂꯩꯕꯅꯤ ꯑꯗꯨ ꯀꯩꯅꯣ ꯇꯧꯕꯅꯤꯅ ꯑꯩꯈꯣꯏ ꯈꯛꯇꯪ ꯂꯩꯕꯅꯤꯅ ꯅꯨꯄꯥ ꯑꯗ ꯂꯩꯕ ꯆꯥꯛ ꯊꯣꯡꯕꯁꯤꯁꯨ ꯍꯥꯏꯗꯤ ꯇꯟꯅꯕꯤꯅꯦꯕ ꯑꯗꯣ ꯀꯩꯅꯣ ꯇꯧꯗꯦ ꯑꯩꯅꯗꯤ ꯊꯣꯡꯗ꯭ꯔꯦ ꯄꯥꯛ ꯏꯅꯥꯎꯄꯥꯁꯤꯡꯅ ꯊꯣꯡꯉꯅꯤ ꯑꯗꯨꯒ ꯆꯥꯃꯤꯟꯅꯔꯅꯤ
ꯅꯪꯗꯤ ꯆꯥꯛ ꯊꯣꯡꯕꯗꯣ ꯀꯌꯥ ꯍꯩꯇꯕꯅꯦ ꯈꯪꯉꯦꯕ ꯅꯪ ꯆꯥꯛ ꯊꯣꯡꯕꯁꯦ ꯍꯩꯇꯕ ꯅꯠꯇꯕ ꯍꯩꯗꯤ ꯍꯩꯌꯦꯕ ꯅꯪꯁꯦ ꯅꯁꯥꯗꯣ ꯈꯔ ꯇꯟꯒꯜꯂꯤꯅꯦ
ꯏꯁ
ꯑꯗꯣ ꯑꯩꯅ ꯂꯩꯔꯗꯤ ꯅꯪꯒꯤ ꯆꯥꯛꯇꯣ ꯊꯣꯡꯉꯒ ꯑꯗꯨꯝ ꯑꯩꯅ ꯄꯤꯕꯤꯕ ꯌꯥꯕꯅꯦ ꯌꯦꯟꯖꯥꯡꯗꯣ ꯆꯥꯛꯇꯨꯅ ꯅꯪꯅ ꯊꯣꯡꯖꯔꯁꯨ ꯑꯗꯨꯁꯨ ꯑꯩꯗꯣ ꯂꯩꯇ꯭ꯔꯦꯗꯣ ꯍꯌꯦ ꯍꯌꯦꯡꯕꯨꯗꯤ ꯗꯗꯣ ꯂꯛ ꯑꯅꯦꯕ
ꯎꯝ
ꯑꯗꯨꯗꯤ ꯅꯣꯏꯗꯤ ꯅꯨꯄꯥ ꯉꯥꯛꯇ ꯂꯩꯕꯅꯤꯅꯦ ꯏꯟꯖꯥꯡꯗꯤ ꯃꯊꯥ ꯈꯔ ꯁꯥꯔꯝꯃꯅꯤꯅꯦ ꯍꯥꯏꯗꯤ ꯅꯨꯄꯤ ꯑꯃ ꯌꯥꯎꯔꯗꯤ ꯁꯤ ꯊꯣꯡꯁꯦ ꯁꯤ ꯊꯣꯡꯁꯦꯅ ꯁꯤ ꯁꯤꯟꯖꯤꯟꯗꯣ ꯑꯗꯨ ꯇꯧꯒꯗꯕꯗꯣ ꯅꯣꯏꯗꯤ ꯑꯣ ꯑꯗꯨꯝꯕꯗ ꯅꯨꯄꯥꯗꯤ ꯈꯪꯕꯁꯦ ꯈꯔ ꯋꯥꯠꯂꯤꯅ ꯑꯗꯨꯅ ꯑꯗꯨꯏ ꯅꯣꯏ ꯃꯊꯥ ꯁꯥꯔꯝꯃꯅꯤ
ꯈꯪꯗꯦ ꯑꯗꯨ ꯏꯟꯖꯥꯡꯒꯤ ꯃꯊꯥ ꯁꯥꯕ ꯍꯥꯏꯁꯦ ꯍꯧꯖꯤꯛꯐꯥꯎꯒꯤꯗꯤ ꯁꯥꯗ꯭ꯔꯤ ꯑꯗꯣ ꯍꯌꯦꯡ ꯍꯡꯆꯤꯠꯇꯩꯗꯤ ꯁꯥꯔꯛꯑꯅꯤ ꯑꯗꯨ ꯅꯍꯥꯟ ꯆꯠꯈꯤꯕꯅꯦ ꯀꯩꯅꯣꯗꯣ ꯃꯃꯥꯍꯣꯏꯗꯣ ꯑꯗꯣ ꯅꯍꯥꯟ ꯅꯨꯃꯤꯠꯇꯨꯃꯗꯤ ꯀꯩꯅꯣ ꯇꯧꯔꯦ ꯑꯗꯨꯝ ꯏꯟꯖꯥꯡ ꯃꯃꯥ ꯊꯣꯡꯉꯝꯕꯒꯤ ꯃꯣꯏꯗꯣ ꯑꯌꯨꯛ ꯆꯥꯛ ꯊꯣꯡꯉꯝꯕ ꯆꯠꯂꯦꯕ ꯑꯗꯨꯒ ꯑꯌꯨꯛ ꯊꯣꯡꯉꯝꯕꯩꯗꯣ ꯑꯗꯨ ꯃꯌꯥꯝ ꯂꯦꯝꯃꯦꯅ ꯅꯨꯡꯗꯥꯡꯗ ꯑꯗꯨꯝ ꯆꯥꯔꯦ ꯑꯗꯨꯒ ꯑꯗꯨꯒꯤ ꯅꯣꯡꯉꯥꯟꯕ ꯅꯨꯃꯤꯠꯇꯣ ꯏꯆꯟꯅꯨꯄꯤ ꯑꯃ ꯑꯩꯈꯣꯏ ꯃꯅꯥꯛꯇ ꯂꯩꯌꯦ ꯚꯔꯥꯗ ꯃꯥꯗꯣ ꯑꯩꯗꯣ ꯁꯨꯝ ꯎꯗꯛ ꯀꯨꯏꯔꯦꯅ ꯁꯨꯝ ꯀꯧꯕ ꯆꯥꯛ ꯀꯨꯏꯅ ꯀꯧꯔꯒ ꯌꯦꯟ ꯈꯤꯇꯪ ꯂꯩꯔꯒ ꯆꯥꯔꯨꯔꯦ ꯆꯥꯃꯤꯟꯅꯔꯦ ꯌꯦꯟ ꯀꯤꯂꯣ ꯃꯈꯥꯏ ꯑꯃ ꯂꯩꯔꯒ ꯆꯥꯃꯤꯟꯅꯔꯑꯦ ꯑꯁ ꯀꯥꯏꯗꯒꯤ ꯌꯦꯟ ꯀꯤꯂꯣ ꯃꯈꯥꯏꯗꯨ ꯑꯩꯈꯣꯏ ꯑꯍꯨꯝ ꯆꯥꯔꯦ ꯈꯪꯉꯥꯕ ꯑꯗꯨꯗꯨꯒꯅꯦ ꯀꯩꯅꯣ ꯇꯧꯔꯤꯅꯦ ꯍꯥꯏꯕ ꯑꯩꯅꯗꯤ ꯀꯣꯟꯅꯗꯧꯗꯤ ꯃꯥꯟꯗꯦꯅꯗꯤ ꯍꯥꯏꯖꯕ ꯑꯗꯣ ꯑꯗꯨꯝ ꯌꯦꯡꯉꯁꯦ ꯆꯥꯔꯁꯦꯅ ꯄꯩꯁꯥ ꯁꯨ ꯑꯝꯇ ꯂꯩꯅꯗꯕ ꯀꯤꯂꯣ ꯃꯈꯥꯏ ꯑꯗꯨꯝ ꯂꯩꯔ ꯆꯥꯔꯦ ꯑꯗꯨꯗꯨꯒ ꯀꯣꯟꯅꯗꯗꯅ ꯍꯨꯏ ꯇꯣꯠꯅꯤꯡꯉꯥꯏ ꯂꯩꯇꯗꯅ ꯍꯨꯏꯁꯦ ꯎꯄꯥꯏꯁꯦ ꯁꯪꯒꯣꯝ ꯇꯣꯜꯂ ꯄꯤꯖꯩꯅꯦ ꯍꯥꯏꯕ ꯁꯪꯒꯣꯝ ꯂꯨꯄꯥ ꯀꯨꯟ ꯄꯦꯀꯦꯠ ꯑꯃ ꯂꯩ ꯄꯦꯀꯦꯠ ꯑꯅꯤ ꯈꯛ ꯂꯩꯔ ꯇꯣꯠꯂ ꯆꯥꯏ ꯑꯁ ꯍꯨꯏꯁꯤꯁꯨ ꯈꯪꯗꯦ ꯂꯥꯎꯕꯅꯤꯅ ꯄꯥꯡ ꯆꯥꯗ ꯆꯥꯕꯤꯅꯦꯕ ꯃꯥꯁꯨ
ꯍꯨꯏꯕꯨ ꯀꯩꯗꯧꯔꯒꯦ ꯆꯥꯖꯗꯅꯨ ꯀꯩꯗꯧꯔꯒꯦ ꯍꯨꯏꯕ ꯃꯤꯔꯣ ꯅꯣꯏ ꯅꯣꯏ ꯀꯣꯟꯗꯅ ꯆꯥꯏꯗꯣ ꯌꯥꯔꯕꯅꯤ ꯎꯝ ꯑꯗꯣ ꯄꯥꯎꯋꯥ ꯃꯈꯥꯏ ꯍꯥꯏꯅ ꯆꯥꯕ ꯍꯥꯏꯁꯦ ꯅꯣꯏꯗꯤ ꯅꯨꯄꯥ ꯌꯥꯎꯕꯒꯤ ꯑꯃꯨꯛ ꯑꯣꯏꯔꯝꯒꯅꯤ ꯀꯤꯂꯣ ꯃꯈꯥꯏꯅ ꯆꯥꯕ ꯍꯥꯏꯗꯣ ꯅꯣꯏꯒꯤ ꯅꯨꯄꯥ ꯌꯥꯎꯕꯅꯤꯅ ꯑꯣꯏꯔꯝꯒꯅꯦꯕ ꯎꯝ ꯀꯣꯟꯅꯗꯦ ꯍꯥꯏꯗꯣ ꯑꯩꯈꯣꯏ ꯀꯤꯂꯣ ꯃꯈꯥꯏ ꯑꯃꯅ ꯑꯩꯈꯣꯏ ꯍꯥꯥꯗ ꯂꯩꯔꯤꯀꯥꯟꯗ ꯑꯩꯈꯣꯏ ꯃꯔꯤ ꯆꯥꯕ ꯂꯦꯝꯃꯦꯕ ꯑꯌꯨꯛꯄꯣꯛ ꯆꯥꯅꯩꯕ ꯈꯪꯗꯦ ꯍꯥꯏꯗꯤ ꯑꯩꯈꯣꯏꯁꯦ ꯃꯍꯤ ꯃꯅꯥꯏꯗ ꯌꯥꯝ ꯆꯥꯗꯕꯩꯅꯦꯕ ꯃꯇꯨꯝ ꯑꯃꯅꯤ ꯑꯃꯅꯤ ꯆꯥꯔꯒ ꯇꯣꯛꯅꯕ ꯑꯣꯏꯕꯒꯤ ꯈꯪꯗꯦ ꯀꯤꯂꯣ ꯃꯈꯥꯏ ꯑꯝꯒ ꯊꯣꯡꯕꯁꯦ
ꯀꯂꯣ ꯃꯈꯥꯏꯅ ꯏꯊꯟꯇ ꯑꯗꯨꯝ ꯆꯥꯔꯛꯄ ꯑꯗꯨꯝ ꯌꯥꯎꯋꯦ ꯍꯥꯏꯗꯤ ꯀꯩꯅꯣ ꯇꯧꯕ ꯈꯪꯗꯦ ꯑꯩꯁꯦ ꯆꯈꯥꯎ ꯈꯔ ꯆꯥꯎꯕ ꯍꯥꯏꯗꯣꯏꯔ ꯀꯩꯅꯣ ꯆꯕꯗ ꯆꯂꯦ ꯆꯔꯤꯒꯩ ꯆꯜꯂꯦ ꯇꯧꯋꯦꯕ ꯑꯗꯨꯗꯨꯅ ꯌꯥꯗꯦ ꯑꯗꯨꯒ ꯀꯩꯅ ꯇꯧꯑꯣ ꯑꯗꯨ ꯅꯨꯃꯤꯠꯇꯨꯝꯃ ꯆꯥꯔꯦ ꯑꯗꯥꯏꯍꯅ ꯑꯗꯨꯒ ꯑ ꯑꯌꯨꯛꯇꯣ ꯑꯗꯨꯗꯥꯏ ꯃꯌꯥꯝ ꯆꯥꯁꯤꯟꯕꯒꯤ ꯅꯨꯃꯤꯗꯥꯡꯗꯣ ꯆꯥꯅꯤꯡꯗꯦ ꯈꯣꯠꯇꯦ ꯑꯗꯨ ꯇꯧꯔꯒ ꯈꯤꯇꯪ ꯆꯥꯗ꯭ꯔꯗꯤ ꯅꯨꯡꯉꯥꯏꯔꯣꯏꯅ ꯃꯦꯒꯤ ꯍꯧꯔ ꯆꯥꯔꯦ ꯃꯦꯔꯤꯒ ꯆꯥꯛꯀ ꯇꯧꯔꯒ ꯆꯥꯔꯦ ꯍꯨꯏꯗꯨꯒꯤ ꯅꯨꯡꯗꯥꯡꯁꯨ ꯁꯡꯒꯣꯝ ꯇꯣꯠ ꯄꯣꯠ ꯇꯧꯈꯤꯕꯅꯦ ꯑꯩꯗꯣ ꯑꯗꯨꯗꯨꯒ ꯃꯊꯪꯒꯤ ꯅꯨꯃꯤꯠꯇꯣ ꯏꯃꯥꯟꯅꯕ ꯃꯣꯏ ꯆꯥꯛ ꯀꯧꯅꯕ ꯈꯣꯠꯅꯕ ꯍꯥꯏꯅ ꯉꯔꯥꯡ ꯇꯥꯛꯑꯦ ꯑꯗꯨꯗꯣ ꯉꯔꯥꯡꯖꯨ ꯏꯃꯥꯟꯅꯕ ꯃꯣꯏ ꯃꯔꯤ ꯃꯉꯥ ꯑꯩꯗꯣ ꯀꯩꯅꯣꯒꯤ ꯑꯩ ꯕꯥꯔꯗꯦ ꯂꯣꯏꯈꯤꯕ ꯀꯨꯏꯗ꯭ꯔꯤꯕ ꯑꯗꯨꯗꯒꯤ ꯆꯥꯛ ꯀꯧꯕꯅꯦꯕ ꯑꯗꯨ ꯆꯥꯛ ꯀꯧꯕ ꯑꯗꯣ ꯃꯣꯏꯗꯣ ꯆ ꯑꯁ ꯑꯩꯈꯣꯏ ꯇꯔꯨꯛ ꯈꯛꯇꯅꯦ ꯆꯥꯏꯗꯣ ꯁꯟꯗꯣ ꯀꯤꯂꯣ ꯑꯍꯨꯝ ꯂꯩꯔ ꯆꯥꯔꯤ ꯀꯤꯂꯣ ꯑꯍꯨꯝꯗꯨꯕꯨ ꯀꯩꯅꯣꯁꯨꯁꯨ ꯇꯨꯝꯃꯦꯃꯤ ꯀꯃꯥꯏꯅ ꯆꯥꯎꯅꯣ ꯈꯪꯗꯦ ꯑꯩꯗꯣ ꯆꯥꯛꯁꯦ ꯌꯥꯝ ꯆꯥꯅꯤꯅ ꯃꯣꯏꯁꯦ ꯀꯧꯇꯥ ꯑꯍꯨꯝꯒ ꯊꯣꯡꯉꯦ ꯈꯣꯠꯅꯤ ꯆꯥꯛꯇꯣ ꯇꯪꯈꯥꯏ ꯑꯃ ꯂꯦꯝꯃꯦ ꯑꯗꯨꯒ ꯃꯇꯨꯡꯗꯨꯗꯤ ꯏꯟꯁꯥꯡꯗꯣ ꯑꯝꯇ ꯀꯣꯟꯅꯗꯕ ꯉꯔꯥꯡꯁꯨ ꯍꯨꯏꯁꯦ ꯀꯣꯟꯅꯗꯦ ꯑꯗꯨꯝ ꯑꯌꯨꯛꯁꯦ ꯍꯨꯏꯁꯦ ꯃꯔꯥꯕꯛ ꯑꯗꯨꯝ ꯊꯤꯔꯦ ꯍꯥꯏꯕ ꯑꯩꯒ ꯂꯩꯃꯤꯟꯅꯗ ꯉꯔꯥꯡꯁꯨ ꯀꯣꯟꯅꯗꯦ ꯑꯗꯨ ꯑꯩꯗꯣ ꯐꯣꯟꯑꯣꯏ ꯀꯩꯑꯣꯏ ꯃꯍꯤ ꯑꯣꯏ ꯀꯕꯥꯛ ꯀꯕꯥꯛ ꯂꯦꯝꯕꯗꯣ ꯑꯣꯏꯅ ꯇꯣꯠꯂꯒ ꯄꯤꯖꯔꯦ ꯃꯔꯨ ꯈꯜꯔꯒ ꯇꯧꯔꯒ ꯑꯗꯨꯒ ꯅꯨꯃꯤꯗꯥꯡ ꯑꯗꯨꯝ ꯆꯥꯛ ꯆꯥꯗ꯭ꯔꯦ ꯍꯨꯏꯗꯁꯨ ꯆꯥꯛ ꯄꯤꯖꯗ꯭ꯔꯦ ꯅꯨꯃꯤꯗꯥꯡ ꯑꯗꯨꯝ ꯑꯩꯨꯁꯨ ꯆꯥꯛ ꯆꯥꯗ꯭ꯔꯦ ꯏꯅꯥꯎꯄꯥꯗꯨꯁꯨ ꯑꯗꯨ ꯆꯥꯕ ꯌꯥꯎꯕꯒꯤ ꯑꯗꯨꯝ ꯆꯥꯗ꯭ꯔꯦ ꯃꯥꯁꯨ
ꯅꯣꯏꯗ ꯈꯜꯂꯝꯃꯤꯅꯤꯅꯦ ꯍꯥꯏꯗꯤ ꯑꯩꯁꯨ ꯈꯜꯂꯝꯃꯤꯅꯦ ꯅꯣꯏ ꯍꯨꯏꯗꯣ ꯃꯔꯥꯏꯕꯛ ꯌꯥꯝ ꯊꯤꯌꯦꯅ ꯅ ꯍꯥꯏꯗꯤ ꯅꯣꯏꯅ ꯆꯥꯕꯗ ꯐꯅ ꯉꯥꯛꯇ ꯑꯣꯏꯔꯕꯅꯤꯅꯗꯣ ꯑ ꯀꯤꯗꯤ ꯀꯤꯍꯦ ꯅꯣꯏꯖꯦ ꯃꯤ ꯇꯔꯨꯛꯅ ꯀꯦꯖꯤ ꯑꯍꯨꯝ ꯆꯥꯕꯗ ꯀꯣꯟꯅꯗꯦ ꯍꯥꯏꯁꯤꯕꯨ ꯑꯁ ꯑꯗꯨꯁꯨ ꯁꯟꯗ ꯎꯝ ꯑꯩ ꯀꯤꯖꯩ ꯉꯝꯃꯣꯏ ꯑꯩꯈꯣꯏꯗꯤ ꯑꯩꯈꯣꯏꯗ ꯑꯣꯏꯗꯤ ꯊꯥ ꯆꯥꯅ ꯌꯥꯅꯤ ꯍꯥꯏꯕ ꯀꯦꯖꯤ ꯇꯔꯨꯛ ꯍꯥꯏꯗꯣ ꯑꯩꯈꯣꯏꯅ ꯆꯥꯕ ꯑꯣꯏꯗꯤ
ꯎꯝ ꯑꯗꯨ
ꯉꯔꯥꯡꯗꯨ ꯊꯥꯎ ꯆꯥꯔꯦ ꯅꯪ ꯅꯍꯥꯟꯁꯨ ꯆꯥꯔꯦ ꯑꯗꯨꯗꯤ ꯃꯁꯥꯒꯤ ꯌꯦꯟꯖꯥꯡꯗꯣ ꯈꯔ ꯑꯆꯝꯕ ꯑꯃ ꯆꯥꯎ ꯌꯥꯗ꯭ꯔꯣ ꯀꯩ ꯌꯦꯟꯖꯥꯡ ꯆꯥ ꯒꯦ ꯅꯪ ꯉꯁꯥꯏ
ꯉꯁꯥꯏꯗꯤ ꯆꯥꯏꯑꯦ ꯉꯁꯥꯏꯗꯣ ꯀꯩꯅꯣ ꯇꯧꯋꯦ ꯁꯧꯒꯔꯤ ꯊꯣꯡꯉ ꯆꯥꯏ ꯁꯧꯒꯔꯤꯗꯣ ꯑꯩꯅ ꯃꯍꯤ ꯃꯅꯥꯏꯗꯣ ꯑꯩꯗꯣ ꯉꯔꯥꯡ ꯑꯗꯨꯃꯥꯏꯅ ꯊꯥꯎ ꯆꯪꯁꯤꯜꯂꯨꯕꯗꯨꯏ ꯄꯨꯛꯁꯤꯁꯨ ꯈꯤꯇꯪ ꯅꯨꯡꯉꯥꯏꯇꯦ ꯈꯣꯠꯇꯦꯅ ꯇꯧꯕ ꯑꯗꯨꯗꯨꯒꯤ ꯎꯝ ꯉꯔꯥꯡꯁꯦ ꯑꯣꯥ ꯔ ꯑꯦꯁ ꯀ ꯊꯛꯄ ꯇꯅ ꯇꯧꯔꯤ ꯄꯣꯠꯅꯤ ꯃꯍꯤ ꯃꯅꯥꯏꯁꯦ ꯊꯛꯅꯤꯡꯉꯤꯅ ꯑꯗꯨ ꯍꯩ ꯃꯍꯤꯒ ꯂꯩꯗꯅ ꯊꯛꯑꯦ ꯑꯗꯣ ꯉꯁꯤꯁꯨ ꯏꯁꯤꯡ ꯏꯋꯥꯠ ꯋꯥꯠꯄ ꯏꯁꯤꯡ ꯀꯧꯕꯒꯤ ꯇꯥꯏꯞꯇ ꯌꯥꯝ ꯇꯧꯋꯦꯕ ꯑꯗꯨꯗꯗꯤ ꯑꯩꯗꯣ ꯉꯁꯥꯏꯗꯣ ꯁꯧꯒꯔꯤ ꯆꯥꯁꯦꯅ ꯁꯧꯒꯔꯤ ꯃꯄꯨꯟ ꯑꯃ ꯑꯅꯤ ꯊꯣꯡꯉꯦ ꯉꯥ ꯑꯃꯅꯤ ꯍꯥꯞꯄꯒ ꯉꯥ ꯑꯌꯥꯏꯕ ꯍꯥꯞꯄꯒ ꯃꯍꯤꯁꯦ ꯑꯩꯅ ꯈꯤꯇꯪ ꯌꯥꯝꯍꯟꯖꯦꯅ ꯇꯧꯔꯒ ꯃꯍꯤꯁꯦ ꯑ ꯑꯁ ꯈꯨꯌꯥꯝ ꯑꯃ ꯑꯩꯗꯤ ꯑꯩꯅ ꯈꯜꯂꯨꯏꯁꯤꯅ ꯊꯣꯡꯕꯁꯤꯗ ꯃꯍꯤꯁꯦ ꯃꯅꯤꯟ ꯑꯣꯜꯂ ꯆꯠꯈꯔꯥꯒ ꯗ ꯃꯍꯤꯁꯦ ꯌꯥꯝ ꯍꯧꯔꯔꯣꯏ ꯍꯣꯔꯦꯟꯅ ꯈꯜꯂꯒ ꯃꯍꯤꯁꯦ ꯈꯔꯒ ꯍꯥꯞꯄꯨ ꯈꯔꯒ ꯍꯥꯞꯄꯨꯅ ꯍꯥꯞꯍꯜ ꯟꯕꯁ ꯃꯍꯤꯁꯦ ꯑꯝꯇ ꯃꯅꯤꯟ ꯆꯠꯇꯕꯤꯗ ꯃꯍꯤꯁꯦ ꯈꯨꯌꯥꯝ ꯑꯃ ꯌꯥꯝ ꯑꯃ ꯊꯣꯂꯛ ꯑꯁ ꯑꯩ ꯉꯛꯇꯪ ꯆꯥꯕꯁꯦ ꯌꯥꯝ ꯀꯟꯅ ꯀꯩꯅꯣꯗꯨ ꯍꯥꯏꯗꯤ ꯌꯥꯛꯇꯅ ꯈꯣꯠꯇꯅ ꯀꯩꯝ ꯇꯧꯗꯦꯕ ꯑꯗꯨ ꯆꯝꯂꯞ ꯇꯧꯔ ꯌꯥꯝ ꯍꯥꯎꯋꯦꯕ ꯏꯁ ꯀꯤꯠ ꯀꯤꯠ ꯅꯝꯃꯦ ꯉꯁꯥꯏ
ꯑꯗꯨ ꯑꯗꯨ ꯆꯥꯁꯜꯂꯤꯗꯣ ꯐꯔꯕꯅꯤ ꯅꯪ ꯅꯠꯇ꯭ꯔꯗꯤ ꯍꯥꯏꯗꯤ ꯅ ꯁꯥꯗꯣ ꯀꯩꯅꯣ ꯇꯧꯅꯦ ꯍꯥꯏꯕ ꯎ ꯗꯤꯍꯥꯏꯗ꯭ꯔꯦꯁꯟ ꯇꯧꯕꯒꯤꯅꯦ ꯏꯁꯤꯡ ꯌꯥꯝ ꯀꯧꯔꯤꯗꯣ ꯏꯁꯤꯡ ꯃꯍꯤ ꯃꯅꯥꯏ ꯈꯔ ꯌꯥꯝꯅ ꯊꯛ ꯍꯥꯞꯆꯟꯒꯗꯕꯅꯤ ꯑꯗꯣ ꯁꯧꯒꯔꯤꯒꯨꯝꯕ ꯆꯥꯕꯗꯗꯤ ꯑꯃꯨꯛꯅ ꯁꯥꯗꯣ ꯈꯔ ꯅꯨꯡꯉꯥꯏꯔꯝꯃꯅꯤ ꯍꯥꯏꯗꯤ ꯑꯩꯈꯣꯏꯅ ꯊꯥꯎꯒꯨꯝꯕ ꯂꯦꯞ ꯇꯨꯕꯤ ꯆꯥꯎꯔꯒ ꯁꯧꯒ꯭ꯔꯤꯒꯨꯝꯕ ꯑꯗꯩ ꯈꯥꯃꯦꯟꯁꯤꯟꯕꯞꯆꯝꯊꫭꯡ ꯊꯣꯡꯒꯨꯝꯕꯗ ꯆꯥꯕꯁꯦ ꯍꯥꯏꯗꯤ ꯏꯁꯥꯗꯣ ꯈꯔ ꯑꯗꯨꯝ ꯅꯨꯡꯉꯥꯏꯊꯣꯛ ꯄꯅꯦꯕ ꯑꯁ ꯀꯩꯅꯣ ꯈꯔꯗ ꯉꯥꯏꯔꯦ ꯑꯩꯁꯨ ꯁꯧꯒ꯭ꯔꯤ ꯀꯧꯔꯛꯇꯧꯕ ꯍꯥꯏꯗꯤ ꯀꯩꯅꯣ ꯇꯧꯕ ꯍꯥꯏꯗꯤꯦ ꯑꯩꯈꯣꯏꯁꯦ ꯈꯔ ꯂꯩꯔꯗꯤ ꯕꯣꯠꯁꯦ ꯌꯧꯔꯛꯑꯅꯦꯕ ꯁꯤꯗꯗꯤ ꯅꯨꯡꯇꯤꯒꯤ ꯌ‌ꯦꯟ ꯊꯣꯡꯕ ꯊꯤꯂꯛ ꯀꯜ ꯊꯤꯜꯂꯛꯄ ꯃꯌꯥꯝꯁ ꯆꯥꯗꯣꯏꯅꯦꯕ ꯑꯗꯣ ꯁꯤꯁꯦ ꯆꯥꯕꯁꯤꯗꯅꯦ ꯑꯩꯈꯣꯏꯁꯦ ꯌꯦꯟ ꯊꯣꯡꯕꯁꯦ ꯎꯕꯗ ꯍꯩꯅꯗꯕꯁꯦ ꯍꯧꯔꯛꯇꯣꯔꯔꯕꯅꯦ ꯍꯧꯖꯤꯛ ꯎꯝ ꯎꯝ
ꯆꯃꯟꯂꯛꯑꯁꯅ‌ꯦ ꯍꯥꯏꯗꯤ ꯍꯟꯅꯗ ꯌꯥꯝ ꯄꯣꯛꯄꯅꯦꯕ ꯑꯁ ꯑꯩꯅ ꯃꯞ ꯑꯃ ꯁꯥꯟꯅꯕ ꯆꯠꯂꯤꯅꯦꯅ ꯇꯧꯔꯤꯉꯩ ꯑꯗ ꯀꯩꯅꯣꯅꯦ ꯍꯋꯥꯏ ꯔꯖꯃꯥꯁꯦ ꯎꯕꯗ ꯑꯩꯁꯦ ꯆꯦꯟꯕ ꯀꯞꯄ ꯀꯞꯄꯤꯦꯔ ꯈꯥꯛꯑꯕꯅꯤ ꯀꯞꯄꯁꯦ ꯌꯦꯟꯒꯦꯔ ꯈꯥꯛꯑꯕꯅꯤ ꯀꯩꯅꯣꯁꯤꯅ ꯑꯩꯈꯣꯏꯒꯤ ꯌꯨꯝꯒꯤ ꯑꯣꯖꯥꯁꯤꯅ ꯀꯩꯅꯣ ꯇꯧꯕ ꯃꯥꯅ ꯄ꯭ꯔꯣꯇꯤꯟ ꯀꯩꯀꯥ ꯌꯥꯎꯕ ꯆꯤꯟꯖꯥꯛ ꯆꯥꯎ ꯈꯣꯠꯂꯣꯅ ꯇꯧꯔꯛꯄꯁꯤꯗ ꯌꯦꯟꯁꯦ ꯅꯣꯡꯃꯒꯤ ꯀꯤꯂꯣ ꯃꯈꯥꯏ ꯑꯃ ꯑꯗꯥꯏ ꯃꯌꯥ ꯑꯣꯏꯌꯦꯕ ꯃꯥꯅ ꯆꯥꯎꯥꯕꯅ ꯏꯔꯛꯄꯗꯣ ꯑꯌꯨꯛꯇ ꯄꯋꯥ ꯑꯃ ꯅꯨꯡꯗꯥꯡꯗ ꯄꯋꯥ ꯑꯃ ꯀꯥꯏꯅ ꯏꯔꯛꯑꯦꯕ ꯑꯗ ꯌꯦꯟꯁꯤꯗꯤ ꯇꯥꯡꯉꯤꯗꯅ ꯅꯣꯡꯃꯒꯤ ꯆꯥꯝꯃ ꯀꯨꯟꯊ꯭ꯔꯥ ꯆꯥꯝꯃ ꯀꯨꯟꯊ꯭ꯔꯥ ꯍꯨꯟꯗꯣꯛꯑꯒ ꯆꯥꯝꯉꯝꯣꯠꯇꯦ ꯑꯗꯣ ꯌꯦꯟꯗꯨ ꯈꯤꯇꯪ ꯆꯥꯔ ꯇꯣꯛꯄ꯭ꯔꯥ ꯅꯠꯇꯕꯤ ꯑꯁꯣꯝꯗ ꯁꯪꯒꯣꯝ ꯑꯐꯝꯕ ꯑꯗꯒꯤ ꯑꯜꯃꯣꯟ ꯆꯥꯕ ꯑꯗꯒꯤ ꯒ꯭ꯔꯤꯟ ꯇꯤ ꯊꯛꯄ ꯀꯥꯏꯅ ꯃꯌꯥꯝ ꯃꯥꯅ ꯍꯥꯏꯗꯤ ꯃꯆꯥ ꯃꯆꯥ ꯃꯌꯥꯝ ꯏꯔꯛꯑꯦꯕ ꯑꯗꯨꯝꯕ ꯏꯔꯛꯄ ꯃꯌꯥꯝꯗꯣ ꯄꯩꯁꯥꯗꯣ ꯆꯠꯃꯜꯂꯤ ꯌꯦꯟꯗꯣ ꯆꯥꯕ ꯉꯝꯗꯧ ꯃꯥꯟꯗꯦꯅ ꯍꯥꯏꯔꯨꯕ ꯑꯗꯨꯗꯒꯤ ꯑꯗꯨꯗꯤ ꯔꯁꯃꯥꯗꯣ ꯆꯥꯎ ꯀꯥꯏꯅ ꯍꯥꯏꯔꯛꯑꯦ ꯅꯣꯡꯃꯗ ꯌꯦꯟ ꯀꯤꯂꯣ ꯃꯈꯥꯏ ꯑꯃ ꯆꯥꯗꯣꯏ ꯁꯔꯨꯛ ꯔꯁꯃꯥꯗꯣ ꯄꯋꯥ ꯑꯃꯔꯥ ꯀꯩꯅꯣ ꯑꯥ ꯒ꯭ꯔꯥꯝ ꯆꯅꯤꯌꯥꯡꯈꯩꯃꯨꯛꯇꯅꯤ ꯃꯥꯅ ꯏꯔꯛꯄꯗꯣ ꯒ꯭ꯔꯥꯝ ꯆꯅꯤꯌꯥꯡꯈꯩꯃꯨꯝꯒ ꯆꯅꯥꯗꯣ ꯒ꯭ꯔꯥꯝ ꯍꯨꯝꯐꯨꯃꯒ ꯑꯗꯨꯒ ꯀꯩꯅꯣꯗꯨ ꯑꯃꯒ ꯀꯩꯅꯣꯗꫭꯁ ꯕꯣꯔꯤꯗꯣ ꯕꯣꯔꯤꯖ‌ꯦ ꯒ꯭ꯔꯥꯝ ꯌꯥꯡꯈꯩꯃꯨꯛꯀ ꯆꯥꯎꯋꫭꯅ ꯏꯔꯛꯄ ꯑꯩ ꯑꯁ ꯁꯕꯛꯁꯤꯕꯨ ꯀꯩꯅꯣ ꯏꯔꯥꯏ ꯂꯥꯏ ꯆꯥꯊꯣꯛꯀꯦꯅ ꯈꯜꯂꯤ ꯑꯗꯨꯗꯨꯒ ꯑꯁ ꯇꯤꯡꯉꯀꯥꯟꯗꯗꯤ ꯀꯩꯅꯣ ꯀꯤꯂꯣꯃꯨꯛ ꯊꯣꯛꯑꯦ ꯍꯥꯏꯕ ꯑꯗꯨ ꯆꯥꯕꯁꯤꯗ ꯑꯩꯁꯦ ꯀꯅꯤ ꯑꯁ ꯋꯥꯕꯅꯦꯕ ꯆꯥꯕꯗ ꯋꯥꯕ ꯍꯥꯏꯗꯣ ꯑꯗꯨꯗ ꯑꯣꯏꯌꯦꯕ ꯑꯗꯨꯗꯒꯤ ꯑꯁ ꯑꯗꯨ ꯁꯥꯟꯅꯕ ꯆꯠꯂꯤꯉꯥꯏ ꯃꯅꯨꯡ ꯔꯁꯃꯥꯥꯁꯦ ꯎꯕꯗ ꯑꯩꯅ ꯀꯤꯕ ꯆꯦꯟꯕꯁꯦ ꯔꯁꯃꯥ ꯆꯥꯅꯤ ꯈꯟꯕꯅ ꯃꯊꯥ ꯁꯥꯕꯅꯦ ꯍꯧꯖꯤꯛꯇꯤ ꯑꯗꯨ ꯑꯃꯨꯛ ꯆꯥꯗ꯭ꯔꯦ ꯑꯗꯨꯅꯗ ꯆꯥꯔ ꯏꯁꯥꯁꯨ ꯄꯤ ꯄꯤꯛꯁꯤꯜꯂꯤ ꯀꯃꯟꯗꯕ
ꯃꯔꯛꯃꯥ ꯅꯪꯅ ꯀ꯭ꯂꯥꯁ ꯂꯥꯛꯄ ꯀꯥꯟꯗꯣ ꯑꯗꯨꯗ ꯑꯩꯁꯦ ꯅꯪꯁꯦ ꯈꯔ ꯅꯁꯥꯗꯣ ꯊꯥꯒꯠꯅꯥꯑꯔꯝꯕꯅꯦꯕ ꯑꯗꫭ ꯉꯔꯥꯡ ꯅꯍꯥꯟꯅ ꯑꯃꯨꯛ ꯊꯦꯡꯅꯕ ꯀꯥꯟꯗꯗꯤ ꯅꯪꯗꯣ ꯅꯁꯥꯗꯣ ꯌꯥꯝ ꯄꯥꯁꯟꯅꯅꯕꯦ ꯑꯗꯣ ꯅꯪꯗꯣ ꯌꯥꯝ ꯋꯥꯡꯈꯠꯄꯗꯤ ꯃꯥꯜꯂꯦ ꯑꯩ ꯈꯜꯂꯝꯃꯤꯅꯦ ꯍꯥꯏꯗꯤ ꯅꯁꯥꯗꯅꯨ ꯄꯥꯗꯕꯩꯔꯥ ꯀꯩꯅꯣ ꯈꯪꯗꯦ ꯑꯩꯒꯤ ꯃꯤꯠꯅꯔ ꯅꯝꯗ ꯈꯔ ꯋꯥꯡꯈꯠꯅꯗꯤ ꯎꯨꯏꯌꯦꯕ ꯑꯗꯣ ꯑꯁ ꯇꯧꯕꯅꯤꯗ ꯖꯤꯝ ꯆꯠꯄ ꯖꯤꯝ ꯁꯥꯟꯅꯕ ꯗꯥꯏꯠꯀꯤ ꯃꯈꯥ ꯌꯥꯝ ꯄꯣꯟꯕꯖꯥꯅꯤ ꯆꯥꯔꯤꯉꯩ ꯐꯕ ꯆꯥꯗ꯭ꯔꯥ ꯐꯠꯇꯕ ꯇꯧꯕꯖꯥꯠꯅꯤ ꯑꯗꯣ ꯁꯥꯟꯅꯔꯤꯗꯨꯒ ꯆꯥꯔꯤꯗꯨꯒ ꯑꯗꯨ ꯃꯑꯣꯡ ꯆꯥꯟꯅꯗꯕꯁꯨ ꯌꯥꯄꯣꯟ ꯇꯦꯗꯅ ꯑꯅꯤꯅꯅ ꯁꯅ ꯍꯥꯏꯗꯤ ꯇꯨꯃꯤꯅꯠ ꯆꯥꯗꯣꯏꯅꯦꯕ ꯑꯗꯣ ꯑꯥ ꯀꯩꯅꯣ ꯇꯧꯔꯒꯦ ꯎꯝ ꯅꯪ ꯑꯩꯗꯣ ꯍꯣꯔꯦꯟ ꯑꯃꯨꯛꯅꯦꯉꯥꯡ ꯂꯩꯔꯒ ꯇꯧꯔꯛꯑꯒꯦ ꯍꯥꯏꯗꯤ ꯍꯧꯖꯤꯛꯇꯣ ꯀꯩꯅꯣ ꯇꯧꯔꯦꯕ ꯅꯨꯃꯤꯠꯇꯨ ꯇꯥꯁꯜꯂꯛꯑꯕꯅꯤꯅ ꯊꯕꯛ ꯏꯪꯈꯥꯡꯗꯣ ꯀꯩ ꯀꯩꯅꯣ ꯈꯤꯇꯪ ꯇꯧꯔꯨꯅꯕ ꯍꯥꯏꯗꯣ
ꯍꯣꯏ ꯍꯣꯏ ꯊꯝꯃꯦ ꯊꯝꯃꯦ ꯊꯝꯃꯦꯀꯣ
ꯍꯣꯏ